ꯍꯜꯂꯣ ꯎ ꯇꯔꯕꯣ ꯎꯝ ꯀꯇꯧꯔꯝ
ꯑꯩꯔꯣ ꯁꯨꯝ ꯍꯤꯞꯄꯝꯃ
ꯆꯥꯛ ꯍꯤꯡꯁꯥꯡꯗꯤ ꯍꯣꯠꯅꯗ꯭ꯔꯤ
ꯆꯥꯛꯂꯣ ꯆꯥꯔꯦ
ꯁꯥꯔꯦ ꯁꯤ ꯀꯔꯤ ꯃꯊꯦꯜ ꯇꯧꯔꯣ
ꯂꯐꯨ ꯏꯔꯣꯝꯕ ꯑꯃꯒ ꯕꯣꯔꯥ ꯑꯝꯒ ꯆꯥꯔꯦ
ꯑꯩꯁꯨꯗ ꯍꯥꯎꯕꯅꯦ ꯆꯥꯗ꯭ꯔꯤꯗ ꯑꯩꯗꯤ ꯆꯥꯡ ꯉꯥꯏꯔꯤ ꯑꯩ ꯂꯧꯕꯨꯛꯇꯒꯤ ꯀꯥꯔꯛꯄ ꯀꯨꯏꯗ꯭ꯔꯤ ꯄꯨꯡ ꯇꯔꯨꯛ ꯃꯈꯥꯏ ꯇꯔꯨꯛ ꯃꯈꯥꯏ ꯀꯔꯛꯏ ꯑꯗꯤ ꯑ ꯃꯤ ꯑꯇꯩꯁꯨ ꯂꯣꯏꯁꯤꯟꯅꯕ ꯌꯥꯎꯅꯈ꯭ꯔꯦꯕ ꯑꯗꯨꯒꯤ
ꯎꯝ ꯎꯝ ꯂꯧꯕꯨꯛ ꯀꯤ ꯐꯤꯕꯝ ꯀꯃꯥꯏꯅ ꯇꯧꯔꯤꯒꯦ
ꯂꯧꯕꯨꯛꯀꯤ ꯐꯤꯕꯝꯁꯤ ꯑꯗꯨꯝ ꯌꯥꯔꯤ ꯑꯗꯨꯝ ꯑꯌꯥꯝꯕ ꯑꯥ ꯃꯌꯥꯏ ꯑꯣꯏꯔꯞ ꯌꯧꯁꯤꯜꯂꯛ ꯑ‌ꯦ ꯄ꯭ꯔꯣꯁꯦꯁ ꯗꯧꯔꯤ ꯁꯕ ꯑꯣꯏ ꯂꯧꯔꯤ ꯌꯥꯟꯕ ꯈꯣꯠꯄ ꯂꯣꯏꯈ꯭ꯔꯦ ꯀꯥꯏ ꯇꯛꯄ ꯍꯥꯏꯅ ꯂꯩꯕꯗꯣ ꯑꯗꯨ ꯇꯧꯔꯤ ꯑꯗꯨꯁꯨ ꯂꯣꯏꯁꯤꯜꯂꯦ ꯑꯗꯨꯒ ꯅꯣꯡꯅꯤ ꯂꯩꯔꯒ ꯍꯨꯜꯂꯅꯤ
ꯎꯝ ꯊꯥꯎ ꯍꯟꯕ ꯍꯥꯏꯕ꯭ꯔꯣ
ꯍꯩ ꯗ
ꯎꯝ ꯐꯩꯌꯦ ꯐꯩ
ꯅꯝꯐꯨ ꯅꯝꯐꯨꯗ ꯍꯩꯖꯤꯟꯒꯔꯦ
ꯐꯥꯔꯕꯅꯤ ꯑꯗꯨ
ꯅꯨꯄꯥꯁꯤꯗꯤ ꯊꯕꯛ ꯆꯥꯝꯃ ꯍꯩꯌꯣ ꯍꯥꯏꯔꯨꯕꯅꯤꯅ ꯂꯥꯏꯕꯛꯇꯥ ꯇꯝꯃꯝꯕꯅꯤꯅꯥ
ꯎꯝ
ꯑꯗꯨꯒꯤ ꯑꯗꯨꯝ ꯍꯩꯖꯤꯟꯈ꯭ꯔꯦ
ꯂꯧ ꯈꯨꯂꯪ ꯊꯥꯗꯔꯒ ꯇꯧꯔꯤꯔꯥ ꯂꯧꯔꯤ ꯁꯥꯕꯗꯣ ꯅꯪ ꯈꯛꯇ ꯇꯧꯔ ꯀꯅꯥ ꯀꯅꯥ ꯇꯧꯔꯤꯅꯣ
ꯑꯩꯈꯣꯏ ꯏꯃꯥꯟꯅꯕ ꯏꯆꯤꯟ ꯏꯅꯥꯎꯁꯤꯡ ꯇꯧꯔ ꯆꯠꯂꯦꯗ ꯈꯨꯂꯪꯒ ꯇꯧꯗ꯭꯭ꯔꯤꯗ
ꯐꯕꯅꯦ ꯏꯃꯨꯡ ꯃꯅꯨꯡ ꯇꯧꯕꯗꯨꯅ
ꯈꯨꯂꯪ ꯇꯧꯁꯨ ꯌꯥꯎꯅꯩꯌꯦꯕꯀꯣ ꯑꯩꯈꯣꯏꯅ ꯑꯗꯨꯝ ꯃꯤ ꯂꯩꯅ ꯂꯩꯅꯕ ꯈꯨꯂꯪ ꯀꯩꯗꯧꯕꯦ ꯇꯧꯔꯨꯗ‌ꯣꯏꯅ‌ꯣ
ꯎꯝ
ꯑꯩ ꯃꯤ ꯂꯩꯇ꯭ꯔꯀꯥꯟꯗ ꯁꯪꯅꯗ꯭ꯔꯦ ꯈꯣꯠꯇ꯭ꯔꯦ ꯍꯥꯏꯔꯒ ꯃꯤ ꯑꯅꯥꯕ ꯌꯥꯎꯕ ꯈꯣꯠꯄ ꯋꯥꯕ ꯈꯣꯠꯄ ꯇꯧꯅꯔ ꯀꯥꯟꯗꯨꯗ ꯑꯗꯨꯝ
ꯃꯤ ꯅ‌ꯦꯛꯄꯩ ꯋꯥꯅꯤꯦꯕ
ꯑꯥ
ꯑꯩꯈꯣꯏꯅ ꯑꯗꯨꯝ ꯉꯝꯗꯅ ꯇꯧꯔ ꯂ‌ꯩꯈꯤꯝꯅꯤꯅꯥ ꯑꯗꯨꯝ ꯑꯩꯈ‌ꯣꯏꯅꯥ ꯑꯗꯨꯝ ꯇ‌ꯣꯊ‌ꯣꯛꯈ꯭ꯔ‌ꯦ
ꯎꯝ ꯐꯩꯌꯦ ꯐꯩ ꯇꯧꯒꯗꯕꯅꯤ ꯃꯤ ꯅꯦꯛꯄ ꯍꯥꯏꯁꯦ ꯄꯩꯁꯥꯗꯨ ꯇꯤꯡꯗꯣꯏꯅꯤ
ꯃꯥꯅꯤ ꯑꯗꯨ ꯍꯣꯏ ꯍꯥꯏꯗꯤ ꯃꯣꯏꯒꯤꯁꯨ ꯃꯇꯦꯡꯗ ꯄꯥꯡꯕꯤꯕꯅꯦ ꯑꯗꯨ
ꯎꯝ
ꯃꯤꯅ ꯂꯩꯕꯅꯤꯅ ꯃꯇꯦꯡꯗꯨ ꯀꯩꯁꯨ ꯅꯠꯇꯕꯤꯗ ꯄꯥꯡꯕꯗꯣ ꯅꯨꯡꯉꯥꯏꯇꯦ
ꯎꯝ ꯑꯩꯈꯣꯏꯔꯣꯝꯗꯁꯨ ꯑꯗꯨꯃꯥꯏꯅ ꯈꯨꯂꯪꯅꯤ ꯈꯨꯂꯪ ꯂꯃꯟ ꯁꯤꯡꯅꯕꯗꯣ ꯃꯣꯏꯒꯤꯗ ꯑꯃꯨꯛ ꯌꯥꯎꯕ ꯑꯩꯈꯣꯏꯒꯤꯗꯧ ꯌꯥꯎꯕ ꯑꯗꯨꯃꯥꯏꯅ ꯇꯧꯅꯩꯌꯦ ꯊꯥꯏꯅꯗꯤ ꯑꯗꯣ ꯍꯧꯖꯤꯛꯇꯤ ꯂꯧꯁꯦ ꯂꯧ ꯃꯁꯥꯒꯤ ꯂꯧ ꯂꯩꯇꯕ ꯃꯌꯥꯝ ꯌꯥꯎꯅꯔꯛꯄꯗꯣ ꯑꯗꯨꯗꯨꯅ ꯑꯗꯨꯃꯥꯏꯅ ꯈꯨꯂꯪ ꯂꯃꯟ ꯇꯧꯅꯕꯗꯨꯗꯤ ꯈꯔ ꯍꯟꯊꯔꯦ
ꯎꯝ ꯃꯣꯏꯗꯤ ꯄꯩꯁꯥ ꯑꯣꯏꯅ ꯄꯤꯅꯔ
ꯑꯥ
ꯁꯦꯟꯇꯥꯟꯕꯨ ꯆꯠꯅꯔ
ꯃꯥꯅꯦ
ꯊꯗꯤꯗꯤ ꯈꯨꯂꯪꯒꯥ ꯑꯃꯁ ꯀꯌꯥ ꯀꯌꯥ ꯂꯩꯖꯅꯣ
ꯑꯩꯈꯣꯏꯔꯣꯝꯗꯗꯤ ꯅꯨꯄꯥꯒꯤꯅ ꯈꯪꯗꯦ ꯀꯥꯎꯔꯦꯅ ꯑꯩꯕꯨ ꯍꯟꯗꯛꯀꯤꯗꯤ ꯈꯪꯗ꯭ꯔꯤ
ꯆꯍꯨꯝ ꯌꯥꯡꯈꯩ ꯀꯥꯏ ꯂꯩꯅꯕꯖꯠꯂ ꯅꯨꯄꯤꯒꯤꯅ ꯆꯥꯝꯃꯔꯤ ꯆꯥꯝꯃꯔꯤ ꯌꯥꯡꯈꯩ
ꯑꯁ ꯍꯦꯜꯂꯕꯅꯤꯗ ꯑꯩꯈꯣꯏꯔꯣꯝꯗꯨꯗꯤ ꯌꯥꯝꯇ ꯍꯦꯟꯀꯠꯂꯕꯅꯤ ꯅꯨꯄꯤ ꯑꯩꯈꯣꯏꯒꯤ ꯏꯅꯝꯃ ꯑꯃ ꯂꯩꯌꯦꯕꯀꯣ ꯃꯥꯅ ꯁꯨꯕꯁꯦ
ꯎꯝ
ꯑꯃꯨꯛꯀꯤ ꯂꯧ ꯄꯦꯡꯕ ꯈꯣꯠꯄ ꯑꯗꯨꯏ ꯃꯇꯝꯗꯨꯗ ꯂꯤꯁꯤꯡ ꯀꯨꯟ ꯀꯨꯟꯊ꯭ꯔꯥꯒ ꯇꯥꯟꯖꯅꯤ
ꯑꯁ ꯑꯗꯨꯗꯤ ꯌꯥꯌꯦ ꯀꯩꯅꯣ
ꯎꯝ ꯐꯖꯅ ꯇꯥꯜꯂꯦ
ꯑꯗꯨꯗꯤ ꯑꯗꯨꯔꯣꯝꯗ ꯑꯣꯏꯅ ꯀꯣꯏꯕꯩ ꯂꯥꯛꯑꯁꯤꯔ ꯈꯪꯗ꯭ꯔꯦ
ꯑꯣꯛꯇꯣꯗ ꯀꯥꯁꯦ ꯃꯤ ꯈꯨꯂꯪ ꯄꯣꯠ ꯃꯄꯣꯠꯀ ꯆꯠꯅꯕꯅꯦ
ꯑꯗꯨꯅꯦ ꯑꯩꯈꯣꯏ ꯁ꯭ꯋꯥꯏꯒꯤ ꯌꯥꯝ ꯅꯨꯡꯉꯥꯏꯕ ꯑꯃꯅ ꯑꯗꯨꯝ ꯂꯩꯕꯅꯤꯅꯅꯦ
ꯎꯝ
ꯃꯤ ꯁꯣꯝꯗꯗꯤ ꯑꯗꯨꯒ ꯇꯧꯕ ꯅꯠꯇꯦꯕ ꯏꯁꯥ ꯃꯁꯥꯅ ꯃꯤ ꯋꯥꯠꯈꯔꯦ ꯌꯥꯝ ꯇ ꯁꯃ ꯃꯄꯥꯟꯂꯣꯝꯒꯤꯗꯤ ꯂꯧ ꯁꯥꯡꯉꯦꯕ ꯁꯥꯡꯅ ꯎꯕꯤꯒ ꯇꯧꯋꯦꯕ ꯑꯩꯈꯣꯏꯒꯤꯅ ꯌꯥꯝ ꯄꯥꯛꯅ ꯂꯧꯔꯤ ꯈꯥꯏꯔꯁꯨ ꯂꯧꯔꯤꯗꯣ ꯃꯐꯝꯗꯣ ꯄꯥꯛꯅ ꯄꯥꯛꯅ ꯎꯅꯩꯗꯅ ꯃꯄꯥꯥꯜꯂꯣꯝꯗꯗꯤ ꯆꯤꯡꯗ ꯎꯕꯒꯤ ꯐꯤꯕꯝꯗ ꯇꯝꯄꯥꯛꯇ ꯐꯥꯎꯕꯁꯨ ꯑꯗꯨꯝ ꯄꯥꯛꯅ ꯄꯥꯛꯅ ꯎꯕ ꯌꯥꯎꯅꯩ
ꯂꯧꯁꯦ ꯐꯩꯗꯣꯝꯁꯦ ꯌꯥꯝ ꯄꯤꯛꯅ ꯄꯤꯛꯅ ꯁꯦꯝꯕ꯭ꯔꯥ ꯀꯃꯥꯏꯅ ꯇꯧꯋꯤ ꯅꯣꯏꯔꯣꯝꯒꯤꯗꯤ
ꯑꯗꯨꯝ ꯌꯥꯝ ꯄꯤꯛꯄꯁꯨ ꯅꯠꯇꯦ ꯆꯥꯡ ꯑꯃꯅꯦꯕ ꯑꯗꯨꯝ ꯐꯩꯏꯗꯣꯝ ꯑꯃꯁꯦ ꯑꯗꯨꯝ ꯁꯪꯉꯥꯝꯒ ꯍꯥꯏꯔꯁꯨ ꯑꯗꯨ ꯁꯪꯒꯝꯁꯦ ꯂꯧꯔꯤ ꯈꯥꯏꯌꯦ ꯁꯪꯒꯝ ꯍꯥꯏꯔꯒ ꯑꯗꯨꯒ ꯑꯩꯈꯣꯏꯒꯤ ꯐꯩꯗꯣꯝ ꯃꯔꯤ ꯈꯥꯏꯗꯣꯛꯄꯤ ꯀꯥꯏ ꯇꯧꯗꯦꯕ ꯐꯩꯗꯣꯝ ꯇꯔꯨꯛꯀ ꯈꯥꯏꯗꯣꯛꯑꯒ ꯁꯪꯉꯝ ꯑꯃꯗ ꯑꯗꯨꯃꯥꯏꯅ ꯇꯧꯋꯤ
ꯑꯩꯗꯤꯉꯣ ꯑꯗꯨꯒꯤ ꯄꯔꯤ ꯁꯪꯉꯝ ꯇꯧꯕꯗꯣ ꯍꯦꯛꯇ ꯀꯥꯎꯖꯥꯠꯅꯤ
ꯎ ꯁꯪꯒꯝ ꯍꯥꯏꯥꯏꯗꯤ ꯑ ꯍꯧꯖꯤꯛꯀꯤ ꯁꯪꯉꯝ ꯍꯥꯢꯁꯦ ꯑꯩꯅ ꯍꯧꯖꯤꯛ ꯇꯔꯨꯛ ꯍꯥꯏꯁꯦ ꯁꯤꯁꯤꯗ ꯄꯥꯔꯁꯦꯕꯀꯣ ꯁꯪꯒꯝ ꯁꯪꯒꯝ ꯑꯅꯤ ꯅꯠꯇ꯭ꯔ ꯁꯪꯒꯝ ꯑꯍꯨꯝꯃꯨꯛꯇꯤ ꯑꯗꯨꯝ ꯁꯪꯒꯝ ꯋꯥꯠ ꯄꯥꯏꯔꯛꯀꯗꯣꯏꯅꯦꯕꯀꯣ ꯁꯪꯒꯝ ꯃꯔꯤꯒ ꯁꯨꯈ꯭ꯔꯒꯗꯤ ꯄꯔꯤ ꯌꯥꯔꯛꯀꯗꯣꯏꯅꯦꯕ
ꯎꯝ
ꯑꯗꯨꯒ ꯄꯔꯤ ꯑꯅꯤ ꯄꯔꯤ ꯑꯅꯤꯒ ꯁꯪꯉꯝ ꯑꯃꯕꯨ ꯅꯠꯇ꯭ꯔ ꯄꯔꯤ ꯑꯅꯤꯁꯤꯗ ꯁꯪꯒꯝ ꯈꯔꯒ ꯑꯃꯨꯛ ꯉꯝꯃꯒꯗꯤ ꯑꯗꯨꯅ ꯑꯃ ꯑꯃꯛ ꯀꯩꯅꯣ ꯍꯥꯏꯔꯛꯀꯗꯣꯏꯅ ꯇꯧ ꯇꯧꯤ ꯃꯔꯥ ꯈꯥꯏꯔꯛꯀꯗꯣꯏꯅꯦ
ꯑꯣ
ꯑꯗꯨꯒ ꯃꯔꯥꯡ ꯉꯝꯕ ꯀꯥꯏꯅꯁꯨ ꯂꯩꯌꯦ ꯃꯔꯥꯡ ꯉꯝꯕꯁꯤꯅ ꯈꯔ ꯑꯦꯛꯁꯇ꯭ꯔꯥꯗ ꯂꯧꯔꯛꯀꯗꯣꯏꯅꯦꯕ ꯁꯪꯒꯝꯁꯨ ꯌꯧꯗꯣꯏ ꯃꯔꯥꯛꯁꯤꯗꯤ ꯁꯨꯕ ꯉꯝꯕ ꯅꯠꯇꯦ ꯃꯤ ꯐꯅꯌꯥꯝ ꯌꯥꯝꯃꯁꯨ ꯃꯤ ꯃꯤ ꯐꯅꯌꯥꯝ ꯌꯥꯝꯖꯔꯒꯁꯨ ꯂꯪ ꯅꯦꯛꯇ꯭ꯔꯒꯁꯨ ꯅꯦꯛꯀ꯭ꯔꯒ ꯌꯥꯝ ꯋꯥꯏꯑ ꯃꯔꯥꯛꯁꯤ ꯂꯧ ꯌꯦꯡꯉꯝ ꯇꯥꯔꯒꯁꯨ ꯌꯥꯝ ꯋꯥꯕꯅꯤ
ꯑꯩꯅ ꯑꯃꯨꯛꯅꯦ ꯂꯧꯖꯦ ꯐꯧ ꯐꯧ ꯈꯣꯝꯖꯤꯟꯕꯒꯨꯝꯕꯗꯤ ꯌꯥꯎꯔꯦꯕꯀꯣ ꯑꯗꯨꯒ ꯄꯦꯡꯕ ꯈꯣꯠꯄ ꯄ ꯑꯗꯨꯒꯨꯝꯕꯗꯤ ꯌꯥꯎꯗ꯭ꯔꯤ ꯑꯩꯅ ꯑꯃꯨꯛ ꯆꯥꯛꯈꯨꯝꯒꯤ ꯊꯕꯛꯁꯦ ꯑꯗꯨꯝ ꯁꯤꯟꯅꯔꯝꯕ ꯑꯩꯈꯣꯏ ꯏꯃꯥ ꯍꯣꯏꯅ
ꯎꯝ
ꯑꯗꯨꯒꯤ
ꯉ ꯂꯧꯁꯤꯟꯒꯗꯧꯅꯤꯗ ꯍꯩꯖꯤꯟꯕ ꯈꯛꯇꯤ ꯅꯠꯇꯅꯅꯦꯕ ꯍꯥꯏꯗꯤ ꯉꯥꯏꯍꯥꯛ ꯉꯥꯏꯍꯥꯛꯇꯪ ꯑꯗꯨꯃꯥꯏꯅ ꯊꯣꯛꯑꯒ ꯊꯉꯣꯗꯣ ꯐ꯭ꯔꯦꯁ ꯑꯣꯏꯕꯅꯦꯕ ꯂꯧꯕꯛ ꯆꯠꯄꯁꯤꯁꯨ ꯊꯕꯛ ꯋꯥꯕꯅ ꯇꯣꯉꯥꯟꯕ ꯃꯤꯖꯈ꯭ꯔꯦ ꯋꯥꯔ ꯉ ꯄꯣꯊꯥ ꯁꯨꯗ ꯐꯣꯟꯅꯤ
ꯁꯨꯝ ꯂꯩꯁꯟꯕꯕꯨꯗꯤꯅꯦ ꯅꯣꯡ ꯐꯥꯗꯣꯛ ꯑꯗꯨꯃꯥꯏꯅ ꯋꯥꯊꯣꯛꯈꯤꯕꯗꯣ ꯇꯞ ꯇꯥꯕ ꯃꯈꯩ ꯋꯥꯊꯣꯛꯈꯤꯕꯗꯣ ꯑꯗꯨꯁꯨ ꯐꯩ
ꯍꯥꯏꯗꯤ ꯑ ꯊꯥ ꯁꯥꯅꯤꯡꯉꯥꯏ ꯀꯩꯅꯣꯝ ꯂꯩꯔꯦꯒ ꯍꯥꯏꯔꯁꯨꯠꯇ ꯀꯩꯁꯨ ꯅꯠꯇꯕꯗ ꯉꯥꯏꯍꯥꯛꯇꯪ ꯨꯕ ꯆꯪꯉꯁꯨ ꯉꯥꯏꯍꯥꯛꯇꯪ ꯇꯨꯃꯤꯟ ꯂꯩꯕꯁꯦ ꯀꯩ ꯀꯩꯅꯣ ꯋꯥꯈꯟꯁꯦ ꯑꯗꯨꯝ ꯈꯜꯂꯛꯀꯅꯦꯕ ꯁꯥꯁꯦ ꯑꯗꯨꯝ ꯆꯤꯡꯍꯟꯖꯈꯤꯕꯁꯨ ꯐꯩꯌꯦꯕ ꯑꯗꯨ ꯃꯌꯥꯝꯗꯣ ꯈꯟꯕꯒꯤ ꯃꯇꯥꯡꯗ ꯐꯪꯗ꯭ꯔꯦ ꯊꯕꯣꯛ ꯇꯗ ꯄꯀꯁꯇ ꯎꯅꯔ ꯑꯗꯨꯃꯥꯏꯅ ꯑꯗꯨꯝ ꯇꯧꯈ꯭ꯔꯒꯗꯤ
ꯉꯁꯥꯏꯗꯩ ꯉꯥꯏꯍꯥꯛ ꯋꯥꯏꯌꯦꯦꯅ ꯉꯥꯏꯍꯥꯛ ꯅꯨꯡꯊꯤ ꯉꯥꯏꯍꯥꯛ ꯇꯨꯝꯃꯝꯃꯦ ꯑꯗꯨꯗꯒꯤ ꯑꯍꯨꯝ ꯃꯈꯥꯏ ꯃꯔꯤꯗꯩ ꯆꯠꯂꯦ
ꯉꯁꯤ ꯅꯣꯏꯔꯣꯝꯗ ꯅꯨꯡꯁꯥ ꯌꯥꯝ ꯁꯥꯗꯕ꯭ꯔꯥ
ꯅꯨꯡꯁꯥ ꯁꯥꯏꯌꯦ ꯁꯥꯕꯁꯤ
ꯑꯌꯨꯛ ꯉꯟꯗ ꯁꯨꯕꯅ ꯐꯕꯅꯤ
ꯎꯝ ꯐꯕꯗꯤ ꯐꯩꯌꯦ ꯑꯩꯩꯅ ꯅꯨꯃꯤꯗꯥꯡꯒꯤ ꯕꯣꯟꯗꯣ ꯈꯔ ꯑꯗꯨꯅ ꯌꯦꯡꯕ ꯍꯥꯏꯇꯥꯔꯦ ꯌꯦꯡꯕꯅꯤꯅ ꯑꯃꯨꯛ ꯍꯥꯏꯗꯤ ꯌꯥꯎꯍꯧꯕꯗꯤ ꯑꯗꯨꯝ ꯉꯜꯂꯦ ꯄꯨꯡ ꯀꯥꯏꯗꯗꯒꯤ ꯌꯥꯎꯍꯧꯋꯦꯕ ꯄꯨꯡ ꯑꯃ ꯐꯥꯎꯒꯦ ꯕꯣꯟ ꯌꯦꯡꯉꯦ ꯍꯥꯏꯔꯁꯨ ꯀꯩꯗꯧꯕꯅ ꯍꯛꯆꯥꯡ ꯋꯥꯏꯑꯕ ꯍꯛꯆꯥꯡ ꯋꯥꯕꯅꯤꯅ ꯅꯨꯡꯊꯤꯟ ꯅꯨꯃꯤꯗꯥꯡ ꯋꯥꯏꯔꯝꯒꯁꯨ ꯑꯗꯨꯝ ꯊꯕꯛꯀ ꯑꯗꯨꯝ ꯂꯩꯁꯤꯜꯂꯛꯑꯗꯤ ꯄꯣꯊꯥꯕ ꯃꯇꯝ ꯀꯁꯨ ꯐꯪꯉꯦ ꯑꯗꯨꯅ ꯑꯗꯨꯝ ꯍꯥꯏꯗꯤ ꯊꯗ ꯁꯨꯕꯁꯂ
ꯑꯗꯨꯕꯨꯗꯤ ꯇꯨꯄꯤꯒꯨꯝꯕ ꯑꯃ ꯎꯞꯇ꯭ꯔꯗꯤ ꯉꯝꯃꯝꯃꯣꯏꯗ
ꯎꯄꯦ ꯑ ꯃꯔꯤꯒꯤ ꯑꯃ ꯀꯩꯅꯣ ꯇ ꯄꯤꯦꯝ ꯎꯄꯦ ꯐꯥꯊꯣꯛꯄꯤꯑꯕ ꯑꯗꯨꯔ ꯃꯥ ꯑꯗꯨ ꯎꯞꯄ ꯈꯠ ꯆꯜꯂꯦ ꯑꯗꯨ ꯃꯤꯒ ꯎꯕ ꯅꯠꯇꯦ ꯑꯗꯨꯒ ꯎꯞꯈ꯭ꯔꯒꯗꯤ ꯃꯤꯠꯁꯦ ꯂꯣꯏ ꯈꯣꯨꯝꯖꯤꯟꯈ꯭ꯔꯕꯅꯤꯅ ꯑꯩꯁꯨ ꯊꯣꯛꯐꯝ ꯊꯣꯛꯄ ꯑꯗꯨꯝ ꯃꯆꯤ ꯂꯦꯡꯗꯕꯤꯗ ꯁꯨꯕꯤꯅꯦꯕ
ꯑ
ꯑꯩꯒꯤꯗꯤ ꯂꯩꯌꯦꯕ ꯑꯩꯒꯤ ꯑꯃ ꯁꯨꯈ꯭ꯔꯒꯗꯤ ꯁꯨꯡꯂꯦ ꯄꯦꯠꯇꯕ
ꯎꯝ
ꯍꯥꯏꯗꯤ ꯂꯧꯒꯤ ꯁꯪꯒꯝ ꯑꯣꯏꯒꯦꯔꯥ ꯅꯠꯇ꯭ꯔꯒꯅ ꯄꯔꯤ ꯑꯣꯏꯒꯔ ꯑꯩ ꯋꯥꯠꯀ ꯌꯥꯝꯈ꯭ꯔꯦ ꯑꯩꯒꯤꯅꯦ ꯂꯩ ꯑꯃ ꯁꯈ꯭ꯔꯒꯗꯤ ꯂꯦꯞꯇꯕꯤ ꯑꯃ ꯂꯩ ꯍꯥꯏꯅꯦꯕ
ꯍ
ꯑꯩꯈꯣꯏ ꯌꯨꯝꯒꯤ ꯃꯤꯅ ꯆꯠꯂꯁꯦ ꯅꯪ ꯅꯁꯥꯗ ꯁꯣꯛꯇꯅ ꯂꯣꯏꯔꯅꯤ ꯅꯪ ꯈ꯭ꯋꯥꯡ ꯑꯗꯣ ꯂꯣꯏ ꯍꯣꯏꯇꯥꯔꯦ ꯑꯗꯨꯝ ꯍꯥꯏꯔꯤꯅꯦꯕ ꯑꯩꯒꯤꯅ ꯑꯃꯨꯛ ꯁꯨꯗ꯭ꯔꯒꯗꯤꯝ ꯁꯨꯗꯕ ꯁꯨꯈ꯭ꯔꯒꯗꯤ ꯑꯗꯨꯝ ꯁꯨꯕ ꯑꯗꯨꯒ ꯇꯣꯏꯅꯕꯨꯗꯤ ꯆꯠꯂꯦ ꯍꯥꯏꯗꯤ ꯑꯗꯨꯃꯥꯏꯅ ꯇꯧꯕ ꯃꯤꯁꯦ ꯐꯪꯉꯁꯨ ꯍꯥꯏꯗꯤ ꯊꯕꯛꯁꯤ ꯇꯣꯏꯅ ꯁꯨꯀꯟꯗꯦꯅꯁꯨ ꯍꯥꯏꯗꯔꯦ ꯑꯩꯒꯤꯅ ꯑꯃꯨꯛ ꯇꯨ ꯁꯅ ꯇꯕ ꯍꯥꯏꯗꯤ ꯊꯕꯛ ꯑꯃ ꯑꯗꯨꯝ ꯅꯣꯡꯃ ꯅꯠꯇꯦ ꯅꯣꯡꯃꯁꯦ ꯑꯗꯨꯝ ꯊꯕꯛ ꯑꯃꯗꯤ ꯑꯗꯨꯝ ꯂꯩꯌꯦꯕ
ꯎꯝ
ꯎꯝ
ꯇꯣꯏꯕꯁꯨ ꯇꯣꯏꯔꯦ ꯑꯗꯨꯒ ꯁꯨꯈꯨꯔꯒꯁꯨ ꯑꯩꯒꯤ ꯑꯗꯨ ꯂꯦꯞꯄ ꯍꯩꯇꯕꯁꯦ ꯈ꯭ꯋꯥꯏꯗꯒꯤꯩ ꯁꯣꯏꯕꯩ
ꯍꯣꯏ ꯕꯕꯥ ꯍꯣꯏꯗꯣ ꯊꯕꯛ ꯌꯥꯝ ꯀꯜꯂꯤꯗ ꯃꯣꯏ ꯊꯕꯛꯀꯤ ꯃꯤꯅꯦ ꯊꯕꯛ ꯁꯨꯗ꯭ꯔꯗꯤ ꯂꯩꯉꯝꯗꯕꯗꯣ ꯑꯗꯨꯃꯥꯏꯅ ꯇꯧꯋꯦ
ꯍꯥꯏꯗꯤ ꯉꯥꯏꯍꯥꯛꯇꯪꯒ ꯐ꯭ꯔꯤ ꯂꯩꯕꯁꯨ ꯀꯩꯁꯨ ꯍꯩꯅꯗꯦꯕ
ꯎꯝ
ꯑ ꯀꯩꯅꯣꯝꯁꯤ ꯇꯧꯅꯤꯡꯉ
ꯎꯝ
ꯀꯩꯅꯣꯝ ꯅꯠꯇ꯭ꯔꯦ ꯀꯩꯅꯣꯝꯗꯤ ꯑꯗꯨꯝ ꯇꯧꯋꯕ ꯑꯩꯈꯣꯏ ꯐꯥꯝ ꯑꯃꯁꯨ ꯂꯩꯕ ꯉꯥꯔꯒ ꯁꯨꯝ ꯊꯥꯗꯕ
ꯑꯈꯣꯏ ꯂꯥꯏꯌꯦꯐꯥꯎ
ꯎꯝ ꯍꯥꯏꯗꯤ ꯁꯪꯉꯝ ꯑꯃꯒꯤ ꯆꯥꯡꯅꯦꯕꯀꯣ ꯐꯥꯔꯝꯗꯁꯨ ꯃꯣꯏ ꯁꯪꯉꯝ ꯍꯥꯏꯅ ꯈꯥꯏꯗꯣꯛꯑꯦꯕ
ꯑꯩꯈꯣꯏꯅ ꯈꯔ ꯆꯥꯎꯋꯦ ꯄꯔꯤ ꯑꯃꯃꯨꯛꯀꯤ ꯆꯥꯡ ꯑꯣꯏꯕ
ꯍꯥꯏꯗꯤ ꯑꯗꯨꯃꯥꯏꯅ ꯐꯥꯔꯝ ꯑꯃꯁꯨ ꯂꯩꯕꯅꯦ ꯑꯗꯨ ꯐꯥꯔꯝꯗꯨꯁꯨ ꯑꯗꯨꯝ ꯑꯩꯝ ꯆꯠꯂꯦꯕ ꯌꯦꯡ ꯁꯦꯝꯕ ꯏꯁꯤꯡꯗ ꯀꯨꯝꯃꯒ ꯅꯥꯄꯤ ꯏꯁꯤꯡꯦꯡ ꯈꯣꯠꯠꯇꯅꯒ ꯇꯧꯔꯒ ꯑꯗꯨꯒ ꯉꯥꯒꯤ ꯁꯥꯖꯤꯀ ꯊꯥꯗꯕ ꯑꯗꯨꯝ ꯇꯧꯋꯦꯕ ꯑꯗꯨꯒꯝꯕ ꯑꯗꯨꯝ ꯇꯧ ꯍꯥꯏꯗꯤꯦ ꯊꯕꯛꯁꯨꯨ ꯂꯦꯞꯄꯗꯣ ꯍꯩꯅꯗ꯭ꯔꯦꯕ ꯏ ꯃꯑꯣꯡ ꯇꯧ ꯑꯩ ꯐꯕꯔꯤ ꯐꯌꯦ ꯐꯕꯔꯤ ꯐ ꯊꯥꯏ ꯑꯗꯨꯝ ꯊꯥꯕ ꯑꯗꯨ ꯂꯧꯁꯦ ꯑꯗꯨꯝ ꯍꯥꯏꯕꯗꯤ ꯂꯧ ꯐꯅ ꯋꯥꯠꯂꯤꯕ ꯑꯣꯏꯔꯒꯗꯤ ꯅꯣꯡ ꯏꯁꯤꯡ ꯀꯔꯤ ꯀꯔꯤ ꯀꯩꯅꯣ ꯑꯣꯏꯔꯒꯗꯤ ꯃꯔꯥꯡ ꯀꯥꯏꯔꯒꯗꯤ ꯊꯥꯏꯌꯦꯕ ꯏꯁꯤꯡ ꯋꯥꯗꯕꯔꯗꯤ ꯊꯥꯗꯦ ꯏꯁꯤꯡ ꯇꯥꯅꯕꯗꯇ ꯋꯥꯡꯕ
ꯑꯥ ꯐꯥꯝꯒꯤ ꯑꯀꯣꯏꯕꯗꯅꯦ ꯃꯅꯥ ꯃꯁꯤꯡ ꯊꯥꯅꯩꯗꯅ ꯑꯩꯈꯣꯏꯔꯣꯝꯒꯤꯗꯤ ꯊꯥꯅꯩꯌꯦꯕ
ꯊꯥꯏ ꯊꯥꯏ ꯍꯪꯒꯥꯝꯒꯨꯝꯕ ꯍꯪꯒꯥꯝꯒꯨꯝꯕ ꯀꯣꯕꯤꯒꯨꯝꯕ ꯑꯗꯨꯝ ꯃꯣꯔꯣꯛ ꯊꯥꯏ ꯊꯥꯏ ꯃꯣꯔꯣꯛꯀꯨꯝꯕꯁꯨ ꯑꯗꯨꯝ ꯊꯥꯏ ꯑꯁꯤꯂ ꯑꯗꯨꯝ ꯃꯆꯤꯟ ꯋꯥꯏ ꯗꯨꯗ ꯑꯗꯨꯝ ꯍꯥꯏꯗꯤ ꯃꯆꯤ ꯑꯃ ꯀꯣꯛꯊꯣꯛꯑꯒ ꯐꯥꯖꯤꯜꯂꯒ ꯑꯗꯨꯝ ꯊꯥꯏ ꯍꯥꯏꯗꯤ ꯅꯣꯡ ꯐꯥꯗꯣꯛ ꯁꯪꯕꯨꯗꯤ ꯁꯥꯗ꯭ꯔꯤꯕꯀꯣ ꯑꯗꯨ ꯁꯪ ꯈꯔ ꯁꯥꯖꯔꯑꯩꯅ ꯈꯟꯅꯔꯤꯕ ꯑꯗꯨ ꯁꯪꯗꯣ ꯁꯥꯔꯒꯗꯤ ꯅꯣꯡ ꯐꯗꯣꯛ ꯑꯗꯨꯗ ꯀꯩꯅꯣꯝꯇꯁꯨ ꯆꯥꯒꯦꯒ ꯍꯥꯏꯔꯒꯁꯨ ꯑꯗꯨ ꯃꯅꯥ ꯃꯁꯤꯡꯗꯣ ꯍꯧꯖꯤꯜ ꯂꯩꯔꯝꯅꯤꯅ ꯂꯣꯏꯅ ꯊ‌ꯣꯡ ꯊꯣꯡ ꯊꯥꯛꯒꯗꯕ ꯗꯨꯗꯨ ꯑꯗꯨ ꯂꯣꯏ ꯐꯪꯂꯝꯅꯤꯅ ꯑꯗꯨ ꯑꯗꯨꯃꯥꯏꯅ ꯊꯥꯔ ꯊꯝꯕꯅꯤ
ꯎꯝ ꯐꯥꯝ ꯇꯧꯕ ꯀꯨꯏꯗ꯭ꯔꯤꯕꯕꯥ ꯅꯣꯏꯒꯤꯁꯦ
ꯀꯨꯏꯔꯦꯗ ꯑ ꯊꯥꯏꯅꯩꯗꯒꯤ ꯃꯇꯝꯗꯨ ꯂꯩꯔꯝꯃꯦ
ꯑꯣ ꯀꯨꯏꯔꯦ ꯁꯪꯗꯣ ꯁꯥꯗꯕꯗꯨꯗ ꯁꯨꯝ ꯍꯪꯕꯅꯤꯗ
ꯁꯪꯗꯤ ꯁꯥꯗꯦ ꯍꯥꯏꯗꯤ ꯁꯪ ꯁꯥꯗꯦ ꯍꯥꯏꯁꯦ ꯈꯣꯏꯗꯨ ꯎ ꯌꯥꯝ ꯍꯧꯋꯦꯕ ꯎ ꯍꯧꯖꯤꯟꯕꯅꯤꯅ ꯎ ꯃꯔꯥ ꯑꯗꯨꯒꯤ ꯎ ꯃꯔꯥ ꯐꯨꯛꯅꯕꯗꯣ ꯍꯥꯏꯗꯤ ꯎꯁꯤꯁꯨ ꯑꯩꯈꯣꯏꯒꯤ ꯑꯇꯩ ꯑꯇꯩ ꯎ ꯅꯠꯇꯦ ꯅꯥꯁꯤꯛ ꯄꯤꯛꯅꯦꯕ
ꯎꯝ
ꯑꯗꯨ ꯍꯟꯗꯛꯇꯤ ꯈꯔ ꯌꯥꯟꯊꯠꯅꯕ ꯌꯥꯎꯒ꯭ꯔꯦ ꯍꯥꯏꯗꯤ ꯁꯪ ꯁꯥꯟꯅꯕ ꯈꯣꯠꯅꯕ ꯑꯗꯨ ꯌꯥꯜꯂꯒ ꯑꯣꯏꯅ ꯑꯗꯨꯗꯒꯤ ꯑꯣꯏꯅ ꯑꯗꯨꯝ ꯁꯤꯖꯤꯟꯅꯔꯦꯕ
ꯑꯗꯣ ꯅꯥꯁꯤꯛ ꯍꯧꯕꯗꯣ ꯅꯥꯁꯤꯛꯀꯤ ꯃꯅꯥꯗꯣ ꯇꯥꯁꯤꯜꯂꯗꯤ